ꯀꯩꯗꯧꯔꯤꯅꯣ ꯏꯇꯥ ꯅꯨꯡꯁꯤꯕꯤꯌꯦ
ꯀꯩꯗꯧꯔꯤꯅꯣ
ꯇꯧꯗꯦ
ꯇꯥꯛꯇꯤ ꯆꯥꯔꯕꯣ ꯅꯪꯕꯣ
ꯆꯥꯗ꯭ꯔꯤꯗ ꯑꯩꯈꯣꯏ ꯃꯥ ꯍꯜꯂꯛꯄ ꯉꯥꯏꯔꯤꯅꯦ
ꯅꯨꯡꯉꯥꯏꯔꯦꯍꯦ ꯅꯪ ꯐꯥꯎꯗꯤ
ꯀꯥꯏ ꯅꯨꯡꯉꯥꯏꯕꯅꯣ ꯋꯥꯔꯀꯥꯟꯁꯤꯗ
ꯑꯩ ꯀꯔꯤ ꯇꯧꯔꯒ ꯂꯩꯒꯗꯧ ꯃꯥꯟꯕ꯭ꯔꯥ ꯍꯥꯏꯒ ꯅꯦ
ꯐꯣꯅꯦ ꯌꯦꯪꯂꯒꯥ ꯐꯣꯜ
ꯈꯣꯡ ꯈꯣꯡꯒꯤ ꯀꯟꯅ ꯁꯥꯖꯦꯜ ꯇꯧꯔꯤꯌꯦ
ꯀꯔꯤ ꯈꯣꯡꯒꯦ
ꯈꯣꯡꯁꯦ ꯈꯔ ꯐꯖꯍꯟꯒꯦ ꯍꯥꯏꯅ
ꯎꯝ ꯁꯀꯥꯗꯨꯒ ꯁꯛ ꯐꯖꯅꯤꯉꯥꯏꯗꯤ ꯈꯟꯗꯦ ꯈꯣꯡꯒꯥꯏ
ꯈꯣꯡ ꯍꯥꯏꯕꯗꯤ ꯈꯣꯡ ꯑꯗꯨꯃꯥꯏꯅ ꯇꯧꯔꯗꯤ ꯄꯨꯛꯀꯁꯨ ꯂꯣꯏ ꯄꯤꯛꯗꯤ ꯐꯖꯔꯣꯏꯗ꯭ꯔꯣꯅ ꯅꯪꯒꯤ ꯅꯇꯥꯁꯦ ꯐꯖ꯭ꯔꯗꯤ ꯅꯪꯒꯤ ꯃꯥꯏꯅꯤꯅꯦ ꯍꯥꯥ
ꯐꯤꯒꯔ ꯍꯥꯏꯌꯣ
ꯍꯣꯏ ꯍꯣꯏ ꯐꯤꯒꯔꯥ ꯀꯔꯤꯒꯤꯔꯥ ꯑꯗꯨꯝ ꯐꯖꯊꯅꯤꯡꯉꯥꯏ ꯀꯟꯅ ꯍꯥꯏꯅ ꯇꯧꯔꯤ ꯍꯥꯏꯔꯤꯁꯦ ꯅꯪ ꯒ꯭ꯌꯥꯟ ꯇꯥ ꯁꯥꯗ꯭ꯔꯣ
ꯁꯥꯏꯍꯦ
ꯁꯦꯡꯕ ꯁꯥꯏꯌꯦ ꯁꯥꯕꯕꯨꯗꯤ ꯌꯥꯝ ꯁꯥꯏ ꯌꯨꯝ ꯃꯅꯨꯡꯗꯗꯤ ꯈꯔ ꯏꯪꯉꯦꯕꯀꯣ
ꯑꯎ
ꯑꯗꯣ ꯌꯨꯝ ꯃꯅꯨꯡ ꯏꯆꯦꯒ ꯂꯩꯕ ꯑꯗꯨꯒꯤ ꯀꯥꯔꯛꯄꯅꯦꯗ
ꯑꯗꯣ ꯉꯔꯥꯡꯗꯤ ꯅꯣꯡ ꯆꯨꯏꯌꯦ ꯑꯩꯈꯣꯏꯗꯣ ꯅꯪ ꯉꯔꯥꯡ ꯅꯨꯡꯊꯤꯜ ꯑꯃ ꯀꯣꯜ ꯇꯧꯔꯛꯑꯝꯗ꯭ꯔꯥ
ꯍꯣꯏ
ꯑꯗꯨꯗꯣ ꯅꯣꯡ ꯆꯨꯏꯌꯦꯕ ꯑꯗꯨ ꯂꯣꯏꯔꯒ ꯑꯩꯅ ꯅꯉꯣꯟꯗ ꯑꯃꯨꯛ ꯇꯧꯔꯦꯗꯅ
ꯑꯥ
ꯑꯗꯨ ꯇꯧꯕꯗꯒꯤꯗꯤ ꯑꯗꯣ ꯅꯪꯅ ꯀꯩꯅꯣꯝ ꯍꯥꯏꯔꯝꯃꯤꯗꯅ ꯅꯪ ꯅꯅꯥꯎꯄꯥꯒꯤ
ꯍꯣꯏ ꯍꯣꯏ ꯍꯣꯏ
ꯑꯗꯨꯒ ꯅꯪ ꯑꯗꯩꯗꯤ ꯑꯩ ꯑꯗꯨꯝ ꯁꯦꯊꯥꯈ꯭ꯔꯦ ꯇꯨꯝꯗꯦ
ꯑꯦꯁ ꯅꯪꯕꯣ ꯀꯩ ꯁꯨ ꯀꯌꯥ ꯌꯦꯡꯗꯕꯤꯅꯦ ꯅꯪꯗꯤ
ꯌꯦꯡꯗꯦ
ꯑꯁ ꯌꯦꯡꯉꯣ ꯀꯌꯥꯃꯨꯛ ꯅꯨꯡꯉꯥꯏꯕ꯭ꯔꯥ ꯈꯪꯉ ꯌꯦꯡꯉꯣ ꯑꯦ ꯑꯩ ꯅꯨꯡꯗꯥꯡꯅ ꯌꯦꯡꯉꯛꯄ ꯍꯧꯖꯤꯛꯐꯥꯎ ꯌꯦꯡꯕ ꯂꯣꯏꯗ꯭ꯔꯤ ꯅꯨꯡꯗꯥꯡ ꯄꯨꯡ ꯄꯔꯣꯒꯤꯁꯨ ꯌꯦꯡ ꯌꯦꯡꯉꯦ
ꯑ ꯅ ꯌꯦꯡꯃꯤꯟꯅꯅꯤꯡꯉꯥꯏ ꯃꯤ ꯂꯩꯕꯒꯤ ꯅꯨꯡꯉꯥꯏꯕꯩꯅꯦ ꯑꯩꯗꯤ ꯀꯩꯁꯨ ꯂꯩꯇꯦ ꯏꯊꯟꯗ ꯑꯩ ꯍꯣꯔꯦꯟꯗꯤ ꯍꯣꯔꯦꯟ ꯄꯨꯡ ꯑꯍꯨꯝ ꯃꯈꯥꯏꯔ ꯀꯩꯅꯣꯃ ꯂꯩꯗꯥꯏꯅꯦ ꯀꯩꯅꯣꯒꯤ
ꯂꯩꯌꯦ ꯂꯩꯌꯦ ꯑꯗꯨꯁꯨ ꯌꯦꯡꯗꯣꯏꯅꯦ ꯑꯗꯨꯗꯤ ꯑꯗꯨ ꯌꯦꯡꯅꯤ ꯌꯥꯅꯤ ꯑꯩ ꯉꯟꯅ ꯇꯧꯈ꯭ꯔꯅꯤꯁꯤ
ꯑꯗꯨ ꯑꯗꯨꯗꯤ ꯑꯩꯁꯨ ꯌꯦꯡꯅꯤꯡꯉꯦ
ꯍꯣꯏ ꯑꯗꯨ ꯌꯦꯡꯉꯣ ꯑꯩꯁꯨ ꯅꯪ ꯌꯦꯡꯒꯦ ꯍꯥꯏꯗꯤ ꯑꯩꯅ ꯇꯧꯔꯛꯄꯤꯒꯦꯕ ꯅꯪ ꯍꯧꯒꯠꯅꯤꯡꯉꯥꯏ ꯍꯥꯏꯕꯗꯤꯀꯣ ꯌꯦꯡꯕ ꯍꯥꯏꯕꯁꯦ ꯍꯣꯏ ꯃꯈꯣꯏ ꯌꯦꯡꯗ꯭ꯔꯁꯨ ꯑꯌꯨꯛ ꯍꯧꯒꯠꯄꯗꯗꯤ ꯈꯪꯒꯅꯤꯕ ꯃꯣꯏ ꯉꯝꯃꯦ ꯈꯣꯠꯂꯦ ꯍꯥꯏꯕꯗꯣ
ꯑꯗꯨꯕꯨꯗꯤ ꯑꯗꯨꯝ ꯈꯪꯉꯦ ꯒꯨꯒꯜꯗ ꯌꯦꯡꯉꯦ ꯅꯠꯇ꯭ꯔꯒ ꯏꯁꯇꯦꯇꯁꯇ
ꯍꯣꯏ ꯑꯗꯨ ꯁꯨꯛꯇꯨꯗꯤ ꯍꯥꯏꯗꯤ ꯃꯣꯏꯅ ꯁꯥꯟꯅꯔꯒ ꯆꯪꯕ ꯏꯁꯇꯥꯜꯗꯣ ꯒꯣꯜ ꯆꯟꯕꯗꯣ ꯌꯥꯝ ꯐꯖ ꯐꯖꯕꯁꯨ ꯌꯥꯎꯕꯅꯦ ꯃ ꯃꯣꯏ ꯀꯥꯎꯕꯒꯨꯝꯕꯗꯣ ꯑꯣ ꯑꯗꯨ ꯍꯥꯏꯕꯗꯤ ꯃꯣꯏꯅ ꯑꯃꯗꯒꯤ ꯑꯃꯗ ꯍꯦꯟꯕ ꯌꯥꯗꯦ ꯀꯥꯏꯅ ꯇꯧꯔꯒ ꯂꯩꯕ ꯅ ꯌꯦꯡꯕ ꯅꯨꯡꯉꯥꯏꯕ ꯍꯥꯏꯇꯥꯔꯦ
ꯍꯣꯏ
ꯑꯗꯨꯒꯤꯅꯦꯕ ꯍꯥꯏꯗꯤ ꯑꯗꯨ ꯕꯣꯠ ꯑꯃꯈꯛꯀꯤ ꯃꯣꯏꯅ ꯆꯦꯟꯅꯔꯒ ꯁꯥꯟꯅꯕꯗꯣ
ꯑꯥ
ꯐꯖꯩꯌꯦꯕ ꯑꯗꯨꯒꯤꯅꯦ ꯑꯩꯅ ꯌꯥꯝ ꯄꯥꯝꯃꯦ ꯑꯩꯗꯤ
ꯑꯁ ꯅꯍꯥꯟ ꯀꯩꯅꯣꯒꯤꯗꯨꯗꯤ ꯅꯨꯡꯉꯥꯏꯇꯦꯀꯣ ꯅꯨꯡꯁꯤꯕꯣ
ꯑꯗꯨꯗꯤ ꯑꯩ ꯊꯝꯃꯣꯏ ꯀꯌꯥꯝ ꯁꯣꯛꯄ꯭ꯔꯥ
ꯑꯩꯁꯦ ꯑꯩꯁꯦ ꯕꯣꯜ ꯌꯦꯡꯖꯗꯕ ꯃꯤꯅꯤꯗꯅ ꯃꯣꯏꯒꯤ ꯑꯗꯨ ꯎ ꯍꯨꯕꯗ ꯍꯦꯛꯇ ꯊꯑꯣꯏꯁ ꯅꯨꯡꯉꯥꯏꯇꯁꯤꯗꯤ
ꯅꯨꯡꯁꯤ ꯑ ꯑꯩꯗꯤ ꯑꯗꯨ ꯌꯦꯡꯉꯤ ꯍꯣꯏ ꯅꯨꯡꯁꯤꯕꯅꯦ ꯍꯣꯏ ꯌꯥꯝꯞ ꯅꯨꯡꯁꯤꯌꯦ
ꯃꯊꯪꯗꯨꯗꯤ ꯃꯣꯏ ꯃꯤꯆꯪ ꯆꯪꯕꯤꯔꯅꯤ ꯀꯥꯏ
ꯑꯩꯗꯤ ꯑꯗꯨꯝ ꯃꯣꯏꯒꯤ ꯃꯤꯆꯪ ꯑꯗꯨꯝ ꯆꯪꯂꯛꯑꯦ ꯍꯥꯏꯗꯤ ꯃꯣꯏꯒꯤ ꯁꯛꯁꯨ ꯑꯩꯈꯣꯏ ꯈꯔ ꯃꯥꯟꯅꯔꯒ ꯉꯧꯔꯒ ꯑꯗꯨꯝ ꯀꯩꯅꯣ ꯇꯧꯕꯅꯦꯕꯀꯣ ꯑ ꯅꯨꯡꯁꯤꯌꯦꯕ
ꯈꯪꯗꯦ ꯈꯪꯗꯦ ꯅꯪ ꯉꯁꯤ ꯀꯣꯏꯕ ꯆꯠꯀꯅꯤꯗꯥꯏꯅꯦ
ꯍꯥꯥ
ꯅꯪ ꯑꯁꯤ ꯀꯣꯏꯕ ꯆꯠꯀꯅꯤ ꯍꯥꯏꯕ ꯅꯠꯇ꯭ꯔꯣ
ꯎꯝ ꯃꯊꯪ ꯍꯞꯇꯥꯗ ꯑꯣꯏꯅ ꯆꯠꯂꯁꯦ ꯍꯥꯏꯆꯦꯅ
ꯑꯣ
ꯀꯩꯗꯧꯔꯤꯅꯣ ꯅꯪꯗꯤ
ꯑꯩ ꯐꯝꯃꯒꯅꯦ ꯂꯩꯔꯤꯅꯦ ꯑꯩꯈꯣꯏ ꯏꯃꯥꯟꯅꯕꯤ ꯑꯃꯗꯣ ꯑꯩꯈꯣꯏ ꯏꯃꯥꯟꯅꯕꯤ ꯑꯃꯗꯣ ꯑꯗꯨꯗꯁꯨ ꯑꯩ ꯐꯣꯟ ꯇꯧꯔ ꯅꯦ ꯃꯥ ꯆꯥꯛ ꯊꯣꯡꯉꯦ ꯍꯥꯏꯔꯛꯄ ꯑꯗꯨꯒꯤ ꯀꯣꯀ꯭ꯔꯥ ꯀꯣꯀ꯭ꯔꯥ ꯃꯈꯣꯟꯗꯣ ꯇꯥꯔꯒ ꯀꯩꯅꯣ ꯇꯧ ꯅꯨꯡꯉꯥꯏꯇꯦꯅ
ꯏꯃꯥꯟꯅꯕꯤ ꯍꯥꯏꯕꯗꯤ ꯀꯩꯅꯣ ꯑꯥ ꯃꯄꯥꯟꯗ ꯂꯩ ꯃꯊꯟꯇ ꯂꯩꯕꯗꯨꯔꯣ
ꯍꯣꯏ
ꯑ
ꯑꯗꯨꯗꯨꯒꯤ ꯑꯩꯅ ꯂꯣꯏꯔꯒ ꯍꯥꯏꯔꯛꯑꯣ ꯍꯥꯏꯈꯤꯕꯅꯤ
ꯃꯥꯗꯤ ꯃꯆꯦꯒ ꯑꯗꯨꯝ ꯁꯥꯟꯅꯕꯅꯦ
ꯎꯝ
ꯑꯅꯦ ꯅꯣꯏꯅꯤꯒꯤ ꯋꯥꯗꯣ ꯅꯣꯏꯒꯤ ꯑꯅꯤꯅ ꯅꯣꯏꯅꯤꯒꯤꯗꯣ
ꯑꯗꯣ ꯑꯩꯗꯤ ꯅꯣꯛꯄꯗ ꯁꯤꯒꯦ ꯇꯧꯧꯕꯅꯦ ꯈꯪꯕ꯭ꯔꯥ ꯃꯥꯅ ꯍꯥꯏꯔꯛꯦ ꯄꯅꯦꯕ ꯍꯥꯏꯗꯤ ꯅꯪ ꯀꯔꯤ ꯑꯗꯨꯃꯥꯏꯅ ꯇꯧꯕ꯭ꯔꯣ ꯍꯥꯏꯕ ꯃꯥꯁꯨ ꯅꯣꯛꯄ ꯍꯧꯔꯦ
ꯑ
ꯑ
ꯑꯁ ꯍꯧꯕꯗꯒꯤꯗꯤꯀꯣ ꯅꯠꯇꯗꯤ ꯑꯍꯥꯟꯕꯒꯤ ꯑꯅꯤꯗꯣ
ꯍꯥꯥ
ꯑꯗꯨꯗꯗꯤ ꯏꯕꯥꯅꯤꯁꯦ ꯑꯗꯨꯝ ꯈ ꯀꯩꯁꯨ ꯍꯥꯏꯅꯗ꯭ꯔꯦꯕ ꯈꯪꯕ꯭ꯔꯥ ꯑꯗꯨꯒ ꯑꯍꯨꯝ ꯁꯨꯔꯛꯄꯗꯨꯗꯒꯤꯅꯦꯕ ꯐꯖꯔꯛꯇ꯭ꯣꯏꯅꯦꯦ
ꯑꯗꯨꯗꯅꯦ ꯍꯪꯗꯦꯗ ꯑꯁ ꯃꯥꯁ ꯁꯨ ꯑꯩꯈꯣꯏꯒ ꯂꯩꯃꯤꯟꯅꯔꯗꯤ ꯌꯥꯝ ꯐꯗꯣꯏꯅꯦꯀꯣ ꯅꯨꯡꯉꯥꯏ
ꯍ
ꯂꯩꯃꯤꯟꯅꯗꯕꯒꯤ ꯈꯔ ꯕꯦꯔꯥ ꯀꯥꯕ ꯋꯥꯅꯦꯕ
ꯑꯁꯃꯥꯉꯥꯟꯗꯤ ꯋꯥꯔꯤ ꯃꯌꯥꯝꯁꯤ ꯂꯣꯏꯔꯦꯍꯦ ꯑꯗꯨꯗꯗꯤ ꯑꯩ ꯅꯉꯣꯟꯗ ꯍꯥꯏꯔꯤꯗꯣ ꯑꯁꯃꯥꯗꯤ ꯃꯆꯤꯟ ꯌꯥꯝ ꯍꯂꯂꯝ ꯃ
ꯍꯣꯏ ꯍꯣꯏ ꯑꯦ ꯅꯍꯥꯟ ꯀꯩꯅꯣꯁꯨ ꯇꯧꯕ ꯅꯠꯇꯔꯣ ꯅꯪ ꯇꯥꯗ꯭ꯔꯦꯀꯣ
ꯇꯔꯤ
ꯑꯣꯅꯥꯈꯥꯡ ꯑꯃ ꯑꯃꯔ
ꯑꯩ ꯌꯥꯎꯗꯦ ꯅꯪꯅ ꯇꯧꯉꯃꯛꯄꯅꯦꯕ
ꯑꯥ ꯑꯁ ꯍꯥꯏꯥꯏꯌꯦ ꯚꯥꯏ ꯀꯩꯅꯣ ꯅꯞ ꯅꯞ ꯂꯥꯎꯕꯗꯣ ꯑꯃꯨꯛ ꯍꯧꯔꯦꯗꯣ
ꯑꯩꯈꯣꯏꯗꯤ ꯍꯧꯖꯤꯛ ꯌꯥꯝ ꯁꯥꯕꯗꯤ ꯑꯣꯏꯗꯦꯗ ꯍꯥꯏꯗꯤ ꯋꯦꯗꯔꯁꯦ ꯃꯅꯤꯄꯨꯔꯗꯗꯤ ꯅꯣꯡ ꯇꯥꯔꯛꯏꯕ ꯅꯣꯡ ꯇꯥꯈꯤꯕꯒꯤ ꯑꯃ ꯁꯥꯗꯤ ꯁꯥꯔꯁꯨ ꯂꯩꯗꯅ
ꯆꯠ ꯁꯥꯏ ꯍꯣꯏ ꯁꯥꯕꯥꯎꯗꯤ ꯌꯥꯝ ꯁꯥꯏ ꯑꯁꯤ ꯑꯁ ꯑꯩꯈꯣꯏ ꯆꯥꯛ ꯆꯥꯕꯗꯣ
ꯑꯥ
ꯑ ꯌꯦꯟꯁꯥ ꯀ ꯑꯦ ꯌꯦꯟꯁꯥꯅꯠꯇꯦ ꯁꯟꯁꯥ ꯑꯀꯪꯕꯗꯣ ꯑꯗꯨꯝ ꯑꯦꯟꯁꯥꯡ ꯈꯨꯗꯤꯡ ꯍꯥꯞꯄꯒ ꯆꯥꯕ ꯂꯣꯏꯁꯤꯟꯅ ꯀꯦꯖꯤ ꯃꯔꯤꯒꯤ ꯀꯪꯉꯥ ꯄꯨꯔꯛꯄꯗꯣ ꯂꯣꯏꯁꯤꯟꯈ꯭ꯔꯦ ꯑꯗꯨꯒꯤ ꯎꯄꯥꯏ ꯂꯩꯇꯕꯒꯤ ꯉꯁꯤꯗꯤ ꯃꯥꯏꯔꯦꯟ ꯊꯣꯡꯕꯗ ꯊꯥꯎꯉꯧꯔꯒ ꯊꯣꯡꯉꯦ ꯁꯥ ꯌꯥꯎꯗ ꯁꯅ ꯈꯔ ꯋꯥꯠꯂꯦꯅ ꯃꯍꯥꯎꯗꯣ
ꯉꯥꯖꯨ ꯍꯥꯞꯄꯝ ꯃꯔꯣꯏ ꯉꯥ ꯑꯌꯥꯏꯕꯁꯨ
ꯑ ꯉꯥ ꯑꯌꯥꯏꯕꯗꯤ ꯍꯥꯞꯄꯦ ꯑꯩ ꯑꯩ ꯄꯨꯔꯛꯄꯅꯦꯕ ꯑꯗꯨꯒꯨꯝꯕꯗꯨꯁꯨ ꯑꯗꯨꯕꯨ ꯁꯥꯟꯅꯗꯤ ꯍꯦꯜꯂꯦꯅ ꯑꯗꯨꯒꯤ ꯑꯗꯨꯒꯤꯅꯦꯗ ꯍꯥꯥ
ꯅꯣꯏ ꯆꯥꯊꯣꯛꯑꯦ
ꯆꯥꯏꯌꯦ ꯑꯗꯨꯕꯨ ꯑꯩꯗꯤ ꯀꯥ ꯍꯦꯟꯅ ꯆꯥ ꯉꯁꯤꯗꯤ ꯀꯥ ꯍꯦꯟꯅ ꯆꯥꯕ ꯉꯝꯗꯦ
ꯀꯔꯤꯒꯤ ꯅꯪ ꯃꯥꯏꯔꯦꯟꯗꯤ ꯅꯪ ꯄꯥꯝꯁꯨ ꯄꯥꯝꯃꯤꯗꯨꯗꯤ
ꯄꯥꯝꯃꯦ ꯑꯗꯨ ꯏꯟꯟꯁꯥꯡꯗꯣ ꯈꯔ ꯀꯩꯅꯣ ꯊꯨꯝꯁꯨ ꯈꯔ ꯌꯥꯛꯑꯦꯕ ꯃꯣꯔꯣꯛ ꯁꯥꯕꯁꯨ ꯈꯔ ꯋꯥꯠꯂꯦꯕꯀꯣ
ꯑꯥ
ꯍꯣꯔꯦꯟ ꯅꯨꯡꯊꯤꯟ ꯑꯩꯈꯣꯏꯗꯤ ꯅꯨꯡꯇꯤꯒꯤ ꯁꯤꯡꯖꯨ ꯁꯦꯝꯃꯒ ꯆꯥꯏꯌꯦ
ꯎꯝ ꯃꯣꯔꯣꯛ ꯌꯥꯝ ꯌꯥꯎꯜꯂꯨꯅꯨ
ꯑꯗꯨꯝ ꯁꯤꯡꯖꯨ ꯑꯩꯈꯣꯏꯅꯤ ꯑꯁ ꯑꯩ ꯉꯔꯥꯡꯕꯨꯗꯤ ꯑꯩ ꯀꯥ ꯍꯦꯟꯅ ꯆꯥꯗꯦꯕꯀꯣ ꯏꯆꯦꯗꯤ ꯉꯔꯥꯡ ꯁꯤꯡꯖꯨ ꯃꯊꯟꯇ ꯁꯦꯝꯃꯒ ꯆꯥꯏ ꯈꯪꯕ꯭ꯔꯥ ꯁꯤꯡꯒꯤ ꯃꯅꯥꯁꯨ ꯑꯩꯈꯣꯏꯒꯤ ꯃꯅꯤꯡꯗ ꯍꯧꯋꯦꯕ ꯃꯅꯝ ꯅꯨꯡꯁꯤꯕꯗꯣ ꯄ ꯉꯅꯨꯡꯁꯤ
ꯌꯥꯝ ꯅꯨꯡꯁꯤꯌꯦ
ꯍꯣꯏ ꯅꯨꯡꯁꯤꯕꯗꯣ
ꯑ
ꯑꯥꯎ
ꯀꯩꯗꯧꯔꯤꯅꯣ
ꯍꯣꯔꯦꯟꯗꯤ ꯑꯩꯔꯣ ꯑꯁ ꯈꯪꯗꯦ ꯑꯃꯨꯛ ꯍꯤꯞꯄꯦ
ꯑꯣ ꯍꯣꯔꯦꯟꯗꯤ ꯀꯩꯗꯧꯔꯦ ꯍꯥꯏꯕ
ꯍꯧꯔꯦꯟꯅꯦ ꯅꯪ ꯀꯩꯗꯧꯗꯧ ꯂꯩꯒꯦ
ꯀꯩꯁꯨ ꯂꯩꯇꯦ ꯋꯥꯔꯤ ꯁꯥꯟꯅꯅꯤꯉꯥꯏ ꯐꯣꯟ ꯇꯧꯔꯛꯑꯣꯅ ꯅꯪ
ꯇꯧꯔꯛꯀꯦꯍ ꯇꯧꯔꯛꯀꯦ ꯑꯩ ꯑꯝꯇ ꯀꯩꯅꯣ ꯇꯧꯒꯦ ꯇꯧꯕꯅꯦꯕ
ꯍꯣꯏ ꯑꯣꯏ ꯊꯥꯏꯅꯒꯤ ꯊꯥꯏꯅ ꯑꯩꯈꯣꯏꯅꯤ ꯎꯅꯕꯗꯗ꯭ꯔꯣ ꯅꯪꯅ ꯑꯩꯉꯣꯟꯗ ꯑ ꯉꯧꯔꯝꯃꯒ ꯊꯦꯡꯅꯕꯗ ꯃꯨꯌꯦ ꯍꯥꯏꯕꯗꯣ ꯅꯪꯅ ꯏꯃꯥꯟꯅꯕꯤ ꯑꯃꯔꯥ ꯀꯥꯎꯈ꯭ꯔꯦ
ꯑꯩ ꯋꯥꯔꯕ
ꯑꯗꯨꯒꯤ ꯋꯥꯔꯤꯗꯣ ꯑꯩꯅ ꯏꯆꯦꯗ ꯇꯝꯕ ꯏꯆꯦ ꯅꯣꯛꯄꯗ ꯁꯤꯒꯦ ꯇꯅꯦ ꯍꯧꯖꯤꯛ ꯍꯧꯖꯤꯛꯀꯥꯟ ꯎꯠꯍꯜꯂꯣ ꯍꯥꯏꯌꯦ ꯍꯧꯖꯤꯛꯀꯥꯟꯗꯤ ꯉꯧꯔꯕꯅꯤ ꯀꯥꯏꯅ ꯇꯧꯕꯅꯤ ꯍꯣꯏ ꯍꯧꯖꯤꯛꯀꯥꯟꯗꯤ ꯑꯗꯨꯝ ꯃꯄꯥꯟꯁꯨ ꯊꯣꯛꯇꯦꯅ ꯊꯥ ꯑꯃꯒꯨꯝꯕ ꯍꯣꯏ ꯑꯗꯨꯕꯨ ꯈꯔ ꯀꯩꯅꯣꯗꯤ ꯊꯣꯛꯑꯦ ꯑꯗꯨꯕꯨ ꯑꯩꯅ ꯎꯝ ꯀꯩꯅꯣ ꯄꯥꯛꯇꯤ ꯁꯤꯖꯤꯟꯅꯗ꯭ꯔꯦꯕꯀꯣ ꯀꯦꯕꯒꯤꯁꯦ ꯑꯗꯨ ꯑꯣꯏꯔꯁꯨ ꯍꯣꯏ ꯌꯥꯝꯅ ꯃꯨꯗꯤ ꯃꯨꯁꯤꯟꯗ꯭ꯔꯦꯗ ꯁ꯭ꯋꯥꯏꯗꯗꯤ ꯃꯨꯅꯤꯡꯉꯥꯏꯁꯨ ꯂꯩꯇꯦꯗ
ꯍꯣꯏ ꯑꯗꯨꯝ ꯀꯥꯎꯗꯨ ꯂꯩꯔꯕꯅꯤꯅ
ꯍꯣꯏ
ꯃꯃꯥꯡꯒꯤ ꯐꯖꯅ ꯊꯣꯛꯑꯕꯅꯤꯗꯣ
ꯑꯩ ꯍꯨꯃꯥꯡ ꯊꯣꯛꯑꯣ ꯌꯥꯗꯕ ꯃꯤ ꯑꯣꯏꯕ꯭ꯔꯣ ꯅꯪ ꯈꯪꯗ꯭ꯔꯣ
ꯑꯩꯁꯤꯗꯤ ꯑꯩ ꯍꯨꯃꯥꯡ ꯊꯣꯛꯑꯣ ꯍꯥꯏꯕ ꯁꯨꯡꯛꯌꯥ ꯌꯥꯗꯕ
ꯑꯗꯨꯅꯦ ꯃꯤꯅ ꯆꯦꯟꯕ ꯆꯣꯡ ꯏꯆꯦꯗꯤ ꯑꯩꯈꯣꯏꯅꯦ ꯆꯣꯡꯕꯒ ꯑꯗꯨꯝ ꯍꯛꯆꯥꯡ ꯐꯅꯤꯡꯉꯥꯏꯅ ꯍꯦꯟꯅ ꯆꯣꯡꯉꯣ ꯉ ꯅꯨꯡꯊꯤꯅ ꯆꯣꯡꯉꯒ ꯁꯥꯟꯅꯕꯗꯣ ꯇꯧꯋꯦꯕ ꯏꯆꯦꯕꯨꯗꯤ ꯆꯣꯡꯕ ꯈꯣꯠꯄ ꯇꯧꯕꯁꯦ
ꯑꯥ
ꯃꯁꯥ ꯇ ꯄꯥꯊꯔꯛꯑꯦꯕꯀꯣ
ꯀ ꯄꯗ
ꯑꯩ ꯄꯥꯒꯗꯕ ꯃꯤꯅ ꯄꯥꯗ꯭ꯔꯒ ꯅꯣꯏꯔꯛꯑꯦ ꯄꯥꯔꯣꯏꯗꯕ ꯃꯤ ꯑꯣꯏꯅ ꯄꯥꯔ ꯂꯩꯔꯦ
ꯃꯥꯂꯤꯀꯁꯨꯝ ꯅꯣꯣꯏꯇꯦꯗ ꯃꯗꯨꯗꯤꯦ ꯅꯣꯏꯇꯦ ꯏ ꯑꯗꯨꯗꯤꯦ
ꯎꯆꯦꯛ ꯈꯣꯡꯉꯤꯁꯨꯣ ꯇꯥꯗ꯭ꯔꯣ
ꯇꯥꯏꯌꯦ ꯇꯥꯏꯗꯤ ꯌꯦꯟ ꯀ ꯃꯥꯂꯤ
ꯄꯨꯦꯅꯦꯗ ꯌꯥꯝꯅꯁꯤ ꯃꯊꯛꯇ ꯃꯣꯏ ꯄꯥꯏꯔ ꯂꯥꯛ ꯄ ꯀꯉ
ꯎꯝ ꯑꯦ ꯃꯊꯛꯇ ꯏꯔꯣ ꯑꯩꯁꯦ ꯑꯗꯣ ꯍꯧꯖꯤꯛꯀꯤꯗꯣ
ꯍꯣꯏ
ꯑꯩꯗꯤ ꯊꯥꯖꯤꯜꯂꯒ ꯊꯝꯕ ꯑꯗꯨ ꯃꯃꯜꯜꯂꯤꯅꯦ ꯍꯥꯏꯕ
ꯅꯇ ꯄꯥꯏꯔ ꯂꯥꯛꯄꯅꯦ
ꯎꯝ
ꯑꯩꯈꯣꯏ ꯑ ꯍꯧꯖꯤꯛ ꯑꯩꯅ ꯎꯔꯤꯁꯦ
ꯑ
ꯎꯆꯦꯛꯛꯇ ꯀ ꯀꯩꯅꯣ ꯎꯗꯕ ꯄꯣꯝꯗ ꯌꯥꯎꯗ ꯌꯣꯡꯗꯦ ꯂꯣꯏ ꯎꯒꯦꯒ
ꯎ
ꯅꯨꯡꯁꯤꯕ ꯉꯥꯛꯇꯅꯦ ꯎꯔꯤꯁꯦ ꯑꯩꯅ ꯇꯥꯗ꯭ꯔꯣ
ꯇꯥꯏꯌꯦ ꯀꯩꯣ ꯆꯤꯡꯉꯨꯗꯨꯕ
ꯎꯆꯦꯛꯇꯨꯗꯤ ꯈꯪꯉꯦ ꯀꯩ ꯎꯆꯦꯛꯅꯣꯕꯨꯗꯤ ꯍꯣꯏ ꯅꯪ ꯈꯔ ꯊꯕꯛ ꯀꯩꯅꯣꯝꯃꯗꯤ ꯇꯧꯔ ꯂꯩꯕ ꯃꯥꯂꯦꯀ
ꯑꯩꯔꯣ
ꯍꯣꯏ
ꯑꯩ ꯄꯤ
ꯑꯣ ꯌꯥꯝ ꯅꯨꯡꯉꯥꯏꯅꯦ ꯍꯤꯞꯄ ꯂꯩꯅꯦ ꯑꯗꯨꯗꯤ
ꯀꯩꯁꯨ ꯇꯧꯗꯦ ꯆꯄꯒ ꯂꯩ
ꯍꯥꯃꯦꯡ ꯈꯨꯅꯨꯡꯁꯤꯗꯣ ꯑꯅꯤ ꯆꯠꯂꯔꯑꯦ ꯑꯉꯥꯎꯕꯒ ꯑꯃꯨꯕꯒ
ꯀꯩꯅꯣ ꯈꯃꯤ ꯌꯦꯉ ꯍꯥꯏꯔ ꯋꯥ
ꯍꯣꯏ ꯍꯥꯃꯦꯡ ꯍꯥꯃꯦꯡ
ꯎꯝ ꯅꯪ ꯃꯊꯛꯇꯨ ꯃꯊꯛꯇꯣ ꯁꯥꯗ꯭ꯔꯣ ꯅꯪ ꯂꯩꯣꯏꯔꯤꯗꯕ
ꯀꯩꯅꯣ ꯈꯨꯄꯒ ꯊꯝꯕꯅꯦ ꯅꯣꯏꯅ
ꯑꯣ
ꯑꯩꯗꯤ ꯈꯨꯇꯗꯤ ꯀꯍꯥꯟ ꯂꯦꯞꯄ ꯉꯝꯒꯤꯔꯣ
ꯑꯗꯨꯏꯅꯦ ꯅꯨꯡꯗꯥꯡꯗꯕꯨꯗꯤ ꯅꯨꯡꯉꯥꯏꯗꯣꯏꯕ
ꯑꯁ ꯑꯁꯤꯗꯗꯤꯀꯣ ꯅꯨꯡꯗꯥꯡꯅꯁꯨ ꯅꯨꯡꯉꯥꯏꯌꯦ ꯅꯨꯡꯊꯤꯟꯁꯨ ꯅꯨꯡꯊꯤꯅꯁꯨ ꯅꯨꯡꯁꯤꯠꯂꯛꯄꯗꯣ ꯍꯦꯛꯇ ꯑꯩꯈꯣꯏ ꯏꯁꯥꯗ ꯐꯦ ꯑꯣꯏꯕ
ꯎꯝ ꯀꯅꯥ ꯋꯥ ꯈꯜꯂꯛꯇ꯭ꯔꯣ
ꯑꯩꯈꯣꯏꯒꯤ ꯍꯣꯏ ꯀꯅꯥꯝꯇꯗꯤ ꯀꯥꯈꯠꯂꯛꯇꯦꯗ ꯑꯩ ꯃꯔꯛꯇꯗꯤ ꯃꯤ ꯇꯣꯞꯄꯒ ꯈꯠꯄ꯭ꯔꯥꯒ ꯈꯠꯇꯕ꯭ꯔꯥ ꯈꯪꯗꯦ ꯑꯩꯅ ꯀꯥꯈꯠꯂꯤꯉꯩꯗꯤ ꯀꯥꯈꯠꯇꯦ ꯑꯩꯅꯁꯨ ꯀꯥꯕ ꯀ ꯀꯥꯟꯗ ꯃꯤ ꯂꯩꯔꯗꯤ ꯑꯩꯁꯨ ꯀꯥꯈꯠꯇꯦꯕ ꯏꯁꯥ ꯏꯁꯥꯅ ꯑꯗꯨꯝ ꯃꯤꯕꯨ ꯀꯩꯅꯣ ꯇꯧꯅꯩꯌꯦꯕ ꯑ ꯅꯨꯡꯁꯤꯅꯕ ꯍꯥꯏꯗꯤ ꯃꯤꯒꯤ ꯀꯩꯅꯣꯗꯣ ꯌꯥꯝꯅ ꯀꯩꯅ ꯊꯝꯅꯦꯕ ꯒ꯭ꯌꯥꯟ ꯇꯥꯕ ꯍꯣꯏ ꯊꯝꯃꯦꯕ
ꯎꯝ
ꯍꯥꯏꯕꯗꯤ ꯃꯣꯏꯅ ꯊꯣꯛꯑꯗꯤ ꯑꯩꯁꯨ ꯃꯣꯏꯅ ꯅꯨꯡꯉꯥꯏꯁꯅꯨ ꯍꯥꯏꯅ ꯑꯩꯁꯨ ꯌꯨꯝ ꯀꯨꯝ ꯔꯨꯝꯃꯤꯗ ꯆꯪꯉꯦ ꯃꯣꯏꯁꯨ ꯑꯩ ꯂꯩꯔꯗꯤ ꯑꯩ ꯅꯨꯡꯉꯥꯏꯁꯅꯨ ꯍꯥꯏꯅ ꯃꯣꯏꯁꯨ ꯀꯨꯝꯃꯦ ꯅꯨꯡꯁꯤꯅꯕ ꯍꯥꯏꯇꯥꯥꯔꯦ ꯗꯣꯏꯁꯦ
ꯒ꯭ꯌꯥꯟ ꯇꯥꯅꯕ
ꯠ ꯇꯔꯥ ꯅꯅꯨꯡꯁꯤ ꯉꯅ ꯂꯩꯕ
ꯍꯥꯎꯖꯂ ꯄꯌꯥ
ꯍꯥꯥ
ꯂꯦꯞꯄꯤꯔꯕ
ꯑꯃꯨꯛ ꯀꯥ ꯀꯥ ꯑꯩꯈꯣꯏ ꯇꯦꯔꯦꯁꯇꯣ ꯀꯥ ꯑꯅꯤ ꯁꯥꯏꯌꯦꯕꯀꯣ ꯁꯤꯁꯦ ꯃꯣꯏꯁꯦ ꯌꯨꯝꯗ ꯑ ꯁꯥ ꯌꯨꯝ ꯐꯤꯒꯨꯝꯕ ꯅꯣꯡ ꯆꯨꯕ ꯀꯥꯟꯗ ꯐꯤꯒꯨꯝꯕ ꯐꯧꯕ ꯐꯧꯅꯤꯉꯥꯏ ꯁꯥꯕꯅꯤꯅ ꯃꯣꯏꯗꯣ
ꯑꯣ